ꯍꯜꯂꯣ ꯇꯝꯕ꯭ꯔꯣ
ꯑ ꯇꯥꯔꯦ ꯇꯥꯔꯦ
ꯇꯧꯔꯤꯅꯣ
ꯔꯥꯁꯇ ꯈꯣꯟ ꯈ ꯊꯞꯄꯗꯤ
ꯀꯔꯤ ꯍꯥꯏꯕ ꯅꯪꯒꯤ ꯈꯣꯟꯖꯦꯜꯗꯣ ꯑꯃꯨꯛꯀ ꯇꯞꯄꯦ ꯑꯃꯨꯛꯀ ꯇꯥꯗꯦ ꯑꯃꯨꯛꯀ ꯇꯥꯏ ꯇꯧꯋꯦ
ꯀꯩꯗꯧꯔꯝꯃꯤꯅꯣ
ꯐꯝꯃꯒ ꯂꯩꯌꯦꯦ ꯅꯪꯗꯤ
ꯊ ꯏꯁꯥꯡ ꯊꯪꯒꯤꯔꯣꯣꯏ ꯇꯣ
ꯊꯣꯡꯈꯤꯅꯤ ꯆꯥꯛ ꯍꯥꯟꯅ ꯊꯣꯡꯒꯅꯤ ꯉꯥꯏꯍꯥꯛ ꯂꯩꯔꯒ ꯌꯦꯟꯖꯥꯡ ꯨꯛ ꯊꯣꯡꯗꯣꯏꯕ
ꯌꯨꯝꯗ ꯂꯩꯕꯅꯤꯅ ꯃꯣꯃꯣ ꯀꯩꯀꯥ ꯁꯦꯝꯃꯒ ꯆꯥꯎꯋꯅꯗꯣ ꯑꯝꯇ
ꯆꯥꯕ ꯁꯦꯝꯕꯁꯨ ꯍꯩꯇꯦ
ꯃꯆꯤꯟ ꯃꯆꯥ
ꯃꯥꯒꯤ ꯀꯩꯅꯣꯗꯨꯁꯨ ꯂꯩꯇꯕ ꯑꯗꯨꯒꯤ ꯁꯦꯝꯕ ꯌꯥꯔꯣꯏꯅꯦ ꯀꯨꯀꯔ ꯑꯃ ꯂꯩꯕꯗꯣ ꯃꯥꯒꯤ ꯁꯦꯝꯕꯗꯣ
ꯍꯋꯥꯏꯖꯥꯔꯒꯨꯝꯕꯗꯤ ꯂꯩꯇ꯭ꯔꯣ
ꯂꯩꯌꯦ ꯂꯩꯌꯦ ꯍꯣꯏꯖꯔꯒꯦ
ꯎꯝ ꯍꯋꯥꯏꯖꯥꯔꯒ ꯌꯦꯟꯗꯦꯝꯒ ꯇꯧꯔꯒ ꯆꯥꯔꯨꯅꯦ
ꯃꯃꯨꯗ꯭ꯔꯣ
ꯍꯦ
ꯎ
ꯑꯋꯥꯏꯖ ꯈꯔꯥ ꯇꯅꯒꯦ
ꯅꯪ ꯊꯣꯛꯂꯛꯄ ꯀꯥꯟꯗ ꯑꯍꯥꯎ ꯑꯍꯥꯎꯕ ꯁꯦꯝꯃꯒ ꯆꯥꯁꯦ
ꯑꯁ ꯑꯩꯗꯤ ꯁ꯭ꯋꯥꯏꯗ ꯏꯅꯥꯛ ꯈꯨꯟꯕ ꯁꯥꯗꯅ ꯔꯥꯃꯦꯟꯁꯀꯗꯣ ꯑꯍꯥꯎꯥꯎꯕ ꯍꯥ ꯂꯨꯄꯥ ꯆꯥꯝꯃ ꯌꯥꯡꯈꯩꯒ ꯄꯤꯕꯗꯨꯒ ꯆꯥꯛꯈꯥꯏꯕꯒ ꯇꯧꯋꯦ ꯑꯗꯨꯒ ꯑꯗꯨꯝ ꯅꯨꯃꯤꯠ ꯍꯨꯝꯅꯤ ꯃꯔꯤꯅꯤ ꯆꯔꯥ ꯍꯦꯜꯂꯦ
ꯔꯃꯦꯟꯗ꯭ꯔꯣ ꯑꯁꯤꯗꯗꯤ ꯋꯥꯟ ꯍꯟꯗ꯭ꯔꯦꯠ ꯅꯤꯔꯝꯃꯤ ꯑꯗꯨꯣ
ꯔꯥꯃꯦꯟꯗꯨꯣ ꯆꯥꯔꯨꯔꯕ ꯃꯇꯨꯡꯗꯩꯩꯒꯤ ꯑꯩꯗꯣ ꯆꯔꯥ ꯍꯦꯜꯂꯤ ꯄꯩꯁꯥ ꯂꯩꯇꯗꯅ꯫
ꯁ ꯌꯥꯝ ꯇꯥꯉꯦ ꯋꯥꯟ ꯐꯤꯐꯇꯤꯗꯤ ꯀꯣ꯫
ꯎꯝ꯫
ꯁ꯭ꯋꯥꯏꯗꯗꯤ ꯋꯥꯟ ꯍꯟꯗ꯭ꯔꯦꯠ ꯈꯛꯇꯅꯦ꯫
ꯑꯗꯣ ꯊ꯭ꯔꯤ ꯑꯦꯛꯁꯀꯨꯝꯕꯅꯦ ꯍꯥꯏꯗꯤ ꯔꯃꯦꯟꯁ ꯃꯈꯜꯗꯤ ꯌꯥꯝ ꯌꯥꯝꯃꯤꯗꯨꯅ꯫
ꯎꯝ꯫
ꯁꯤꯡꯗꯣ ꯑꯉꯥꯡꯕ ꯀꯩꯅꯣ ꯀꯥꯎꯔꯦ꯫
ꯌꯦꯂꯣ ꯀꯂꯔꯁꯨ ꯂꯩꯅꯦ꯫
ꯂꯣꯏ ꯃꯆꯨꯅꯦ ꯑꯁꯪꯕ ꯑꯗꯨꯗꯒꯤ ꯄꯤꯡ ꯀꯂꯔ꯫ ꯑꯗꯨꯃꯥꯏꯅ ꯂꯣꯏ ꯂꯩꯗꯅ ꯑꯗꯨꯒꯤ꯫ ꯃꯍꯥꯎ ꯃꯍꯥꯎꯁꯤꯡꯗꯣ ꯂꯣꯏ ꯇꯣꯉꯥꯟꯕꯅꯦꯕ꯫
ꯑꯩ ꯑꯩꯗꯤ ꯀꯩꯅꯣꯗꯣ ꯌꯦꯜꯂꯣꯗꯣ ꯆꯠꯅꯤꯡꯉꯦ ꯌꯦꯜꯂꯣꯗꯣ꯫
ꯑꯗꯨ ꯑꯗꯨꯁꯨ ꯂꯣꯏꯅ ꯆꯥꯝꯃ ꯆꯥꯝꯃ ꯄꯤꯕ꯭ꯔꯕ꯫
ꯎꯝ ꯍꯟꯗ꯭ꯔꯦ ꯉꯥꯛꯇꯣꯏꯅꯦ ꯁ꯭ꯋꯥꯏꯗ ꯌꯦꯡꯕꯗꯣ ꯅꯍꯥꯟꯁꯨ꯫ ꯊ꯭ꯔꯤ ꯑꯦꯛꯁ ꯊ꯭ꯔꯤ ꯑꯦꯛꯁ ꯃꯥꯜꯂꯦ ꯑꯩꯅ ꯆꯥꯕꯗꯣ ꯍꯥꯎꯋꯦ ꯌꯥꯝꯅ꯫ ꯅꯣꯡꯃꯆꯥꯁꯦ ꯅꯪ ꯊꯣꯛꯂꯛꯄꯗ꯫
ꯍꯥꯎꯁ ꯑꯣꯐ ꯅꯨꯗꯜꯁꯁꯨ ꯄꯨꯕꯤꯌꯣ꯫ ꯑꯩ ꯊꯣꯛꯂꯛꯄ ꯈꯨꯗꯤꯡꯒꯤ ꯅꯪꯁꯨ ꯄꯩꯁꯥ ꯇꯥꯟ꯫ ꯄꯩꯁꯥ ꯇꯥꯟꯗꯕꯅꯤꯅ ꯅꯪꯁꯨ ꯄꯩꯁꯥ ꯂꯩꯇꯦꯀꯣ꯫
ꯎꯝ ꯄꯩꯁꯥ ꯈꯔ ꯁꯦꯚꯤꯡ ꯇꯧꯔꯒ ꯇꯧꯁꯦ꯫
ꯑꯗꯨꯅꯦ ꯄꯩꯁꯥꯁꯨ ꯂꯩꯇ꯭ꯔꯦ꯫
ꯉ ꯈꯟꯗ ꯊꯣꯔꯛꯄꯁꯨ ꯎꯝ꯫
ꯑꯥ꯫ ꯍꯟꯗꯛꯇꯤ ꯖꯨꯗꯤꯑꯣꯗꯣ ꯐꯤꯔꯣꯟꯜ ꯑꯐ ꯐꯖ ꯐꯖꯕ ꯀꯣꯁꯃꯦꯇꯤꯛꯀꯨꯝꯕ꯫ ꯂꯤꯞꯕꯥꯝꯒꯨꯝꯕ ꯐꯖ ꯐꯖꯕ ꯊꯣꯛꯂꯛꯇ꯭ꯔꯣ꯫
ꯊꯣꯛꯂꯛꯑ꯫
ꯑꯩ ꯍꯟꯗꯛꯀꯤ ꯀꯩꯅꯣ ꯂꯤꯞ ꯒꯂꯣꯁꯇꯣ꯫
ꯎꯝ꯫
ꯂꯨꯄꯥ ꯆꯥꯃ ꯌꯥꯡꯈꯩ ꯈꯛꯇ ꯄꯤꯔꯒ ꯌꯥꯝ ꯐꯖꯕ ꯂꯩꯕꯅꯦ ꯑꯗꯨ ꯂꯩꯌꯣ꯫
ꯁꯤꯂꯣꯡꯗꯔꯣ ꯅꯠꯇ꯭ꯔꯒ ꯁꯤ ꯖꯨꯗꯤꯌꯣꯗꯔꯣ꯫
ꯖꯤꯗꯤꯌꯑꯣꯁꯦ ꯀꯝꯄꯅꯤ ꯑꯃꯠꯇ ꯑꯣꯏꯕꯅꯤꯅ ꯃꯅꯤꯄꯨꯔꯒꯤ ꯖꯨꯗꯤꯑꯣ꯫ ꯁꯨꯒꯅꯦ ꯇꯥꯡꯃꯅꯤ꯫
ꯨꯕꯖꯔ ꯃꯅꯥꯛꯇ ꯕꯖꯔ ꯃꯅꯥꯛꯇ꯫ ꯖꯨꯗꯤꯑꯣ ꯑꯃ ꯂꯩꯕꯗꯣ ꯈꯪꯕ꯭ꯔꯥ꯫
ꯑꯪ ꯈꯪꯉꯗꯤ꯫
ꯎꯝ ꯆꯪꯉꯦ ꯅꯣꯡꯃ ꯑꯗꯣ ꯂꯤꯞꯁ꯫ ꯍꯧꯖꯤꯛ ꯀꯩꯀꯥꯗꯤ ꯂꯤꯞ ꯕꯥꯝꯒꯨꯝꯕꯗꯤ ꯊꯦꯡꯅꯗꯕ ꯑꯩꯅ ꯌꯦꯡꯗꯕ꯫
ꯂꯤꯕꯥꯝ ꯅꯠꯇꯦ ꯂꯤꯞ꯭ꯂꯣꯁꯅꯦ꯫
ꯑꯗꯨꯒꯨꯝꯕ ꯎꯗꯕ꯫
ꯋꯥꯎ ꯌꯥꯝ ꯐꯖꯗꯧ ꯃꯥꯂꯦ ꯑꯩ ꯇꯩꯌꯦ꯫
ꯑꯁ꯭ꯋꯥꯏꯗꯗꯤ ꯀꯌꯥ ꯀꯌꯥ ꯄꯤꯅꯒꯦ ꯑꯁꯤꯂꯣꯝꯗꯗꯤ꯫
ꯆꯞ ꯃꯥꯟꯅꯩꯌꯦ ꯃꯣꯏꯒꯤ ꯄ꯭ꯔꯥꯏꯁ ꯔꯦꯟꯁꯇꯣ ꯑꯃꯠꯇꯅꯦ ꯂꯣꯏꯅ ꯕ꯭ꯔꯥꯟꯁꯇꯣ ꯃꯥꯟꯅꯕꯅꯤꯅ ꯑꯩꯈꯣꯏꯁꯤ꯫ ꯆꯅꯤ ꯄꯤꯕꯗꯣ ꯅꯣꯏꯁ꯫ ꯑ ꯁꯣꯝꯅꯁꯨ ꯐꯤꯒ ꯆꯞ ꯃꯥꯟꯅꯔꯝ ꯇꯥꯔꯗꯤ ꯆꯅꯤ ꯑꯗꯨꯝ ꯄꯤꯅꯤ꯫
ꯎꯝ ꯅꯪ ꯅꯣꯡꯃ ꯊꯣꯛꯂꯛꯄꯗ ꯇꯧꯁꯦ꯫
ꯑꯗ ꯑꯩ ꯍꯟꯗꯛꯇꯤ ꯆꯄꯥꯟꯁꯨ ꯇꯛꯈ꯭ꯔꯦꯕꯀꯣ꯫ ꯏꯟꯇꯔꯟ ꯆꯠꯄꯗ ꯈꯀꯨꯨꯞ ꯊꯕꯨꯗꯤ꯫ ꯏꯟꯇꯟ ꯆꯠꯄꯗꯣ꯫ ꯑ ꯀꯩ ꯍꯥꯏꯅꯤ ꯈꯣꯡ ꯉꯥꯛ ꯆꯠꯂꯤꯁꯤꯅ ꯇ꯭ꯔꯥꯐꯤꯛ ꯖꯥꯝ ꯉꯥꯛ ꯑꯣꯏꯕꯒꯤ꯫
ꯑꯣ
ꯈ꯭ꯋꯥꯅ ꯉꯥꯏꯍꯥꯛ ꯆꯠꯄꯗ ꯄꯨꯡ ꯑꯃꯃꯃꯨꯛ ꯆꯪꯉ ꯆꯠꯄꯅꯤꯅ ꯀꯩꯅ ꯇꯧꯔꯦ
ꯅꯪ ꯅꯪꯒꯤ ꯆꯠꯄꯗꯣ ꯍꯣꯁꯇꯦꯜꯗꯒꯤ ꯎꯝ ꯈꯪꯉꯤ ꯈꯪꯉꯤ ꯍꯣꯁꯇꯦꯜꯗꯒꯤ ꯀꯩꯅꯣ ꯆꯠꯄꯗꯣ ꯍꯣꯁꯇꯦꯜꯗꯒꯤ ꯀꯩꯅꯣ ꯅꯪꯒꯤ ꯀꯣꯂꯦꯖ ꯃꯐꯝ ꯆꯠꯄ
ꯑ ꯆꯠꯇꯀꯦꯗꯨꯗꯤ ꯃꯤꯅꯤꯠ ꯀꯨꯟꯊ꯭ꯔꯥꯃꯨꯛ ꯆꯠꯂꯦꯕꯀꯣ
ꯑꯣ
ꯍꯧꯖꯤꯛ ꯏꯟꯇꯔꯟꯒꯤꯁꯤꯅ ꯄꯨꯡ ꯑꯃꯃꯨꯛ ꯆꯠꯄ ꯎꯝ ꯎꯝ ꯂꯥꯛꯄꯒ ꯆꯠꯄꯒꯗꯤ ꯄꯨꯡ ꯑꯃ
ꯑꯩꯒ ꯆꯞ ꯃꯥꯟꯅꯩꯅꯦ ꯑꯗꯨꯗꯤ ꯍꯧꯖꯤꯛ ꯅꯪꯒꯤ ꯂꯥꯞꯄꯁꯦ ꯎꯔꯤꯄꯣꯛꯀ ꯀꯩꯅꯣ ꯀꯩꯁꯝꯄꯥꯠ ꯂꯥꯞꯄꯒ ꯆꯅꯩ ꯃꯔꯦꯀꯣ
ꯎꯝ ꯈꯔ ꯏ ꯀ ꯁꯄꯥꯗꯤꯤ ꯌꯥꯎꯅꯤ ꯆꯒ
ꯑꯩꯗꯣ ꯁꯣꯔꯠꯀꯠ ꯂꯝꯕꯤꯗꯗꯤ ꯆꯜꯂꯦꯕ ꯁꯤ ꯄꯦꯛꯁ ꯕꯤꯜꯗꯤꯡ ꯑꯃ ꯂꯩꯕꯗꯣ ꯑꯗꯨ ꯂꯝꯕꯤꯗꯒꯤ ꯆꯠꯂꯦ ꯋꯥꯗꯤ ꯋꯥꯕꯅꯤ ꯍꯦꯛ ꯑꯃꯨꯛ ꯍꯜꯂꯛꯄꯗ ꯎꯝ
ꯎ ꯀꯩꯅꯣ ꯇꯧꯋꯦ ꯍꯩ ꯄꯥꯝꯕꯤꯁꯤꯡꯁꯦ ꯌꯥꯝ ꯑ ꯎꯗꯤ ꯂꯩꯕ ꯃꯤ ꯉꯛꯇ ꯂꯩꯌꯦ ꯑꯩ ꯄꯨꯟꯁꯤꯗ ꯑꯝ ꯎꯖꯦ ꯗ꯭ꯔꯤꯕ ꯂꯩ ꯃꯈꯜ ꯃꯈꯜ ꯌꯥꯝ ꯑꯣꯏꯨꯌꯦ ꯖꯥꯠ ꯖꯥꯠ ꯂꯩ ꯃꯌꯥꯝ ꯂꯩꯌꯦ
ꯍꯩꯅꯧꯗꯤ ꯆꯥꯕ ꯐꯪꯕ꯭ꯔꯥ ꯍꯟꯗ
ꯍꯩꯅꯣ ꯄꯥꯝꯕꯤꯁꯨ ꯑꯃꯇ ꯍꯧꯕ ꯎꯗꯦ
ꯆꯥꯁꯨ ꯆꯥꯗ꯭ꯔꯦ
ꯑꯗꯣ ꯍꯩꯅꯧꯁꯨ ꯌꯥꯝ ꯇꯥꯡꯕꯗꯣ ꯑꯗꯨ ꯆꯥꯗ꯭ꯔꯤ ꯍꯟꯗꯛ ꯆꯍꯤꯒꯤ ꯍꯩꯅꯧ ꯑꯣ ꯅꯍꯥꯟ ꯑꯃꯨꯔꯛꯇꯪꯁꯨ ꯆꯥꯔꯦꯀꯣ ꯀꯨꯟꯒꯤ ꯑꯍꯨꯝ ꯇꯧꯕꯤꯗꯨꯅ ꯃꯆꯥ ꯃꯆꯥ ꯑꯗꯨꯁꯨ ꯑ ꯃꯨꯟꯗ꯭ꯔꯤꯕ
ꯑꯣ ꯍꯥꯎꯕ꯭ꯔꯥ
ꯁꯤꯦꯜꯃ ꯌꯝꯒ ꯇꯅꯤꯡꯃꯦ
ꯍꯟꯗꯛꯇꯤ ꯑꯁ ꯑꯩꯗꯤ ꯍꯩꯅꯧ ꯌꯥꯝ ꯆꯥꯈ꯭ꯔꯦ ꯌꯥꯝ ꯆꯥꯕꯗꯣ
ꯃꯣꯏ ꯁ꯭ꯋꯥꯏꯗꯅꯦ ꯃꯣꯏ ꯁ꯭ꯋꯥꯏꯗ ꯀꯝꯐꯣꯏ ꯄꯥꯝꯕꯤ ꯂꯝ ꯂꯝꯕꯤ ꯃꯌꯥꯏꯗ ꯌꯥꯝ ꯍꯧꯋ ꯂꯝꯕꯤ ꯃꯇꯥꯏꯗ ꯑꯗꯨꯝ ꯌꯨꯝ ꯃꯅꯥꯛꯇ ꯌꯥꯝ ꯍꯧꯋꯦꯕꯀꯣ ꯀꯝꯐꯣꯏꯩ ꯄꯥꯝꯕꯤꯔꯣ ꯈꯪꯪꯂꯠꯇ꯭ꯔꯣ ꯃꯌꯥꯝ ꯃꯌꯥꯝ ꯄꯥꯜꯂꯒ ꯈꯪꯕ꯭ꯔꯥ ꯃꯤ ꯃꯌꯥꯝꯁꯦ ꯍꯥꯎꯔꯒ ꯇꯧꯕ ꯃꯥꯜꯜꯂꯤꯅ ꯑꯗꯨꯝ ꯇꯤꯟ ꯆꯨꯝꯃ ꯆꯨꯝꯃ ꯌꯦ ꯆꯠꯂꯅꯕꯅꯤꯅ ꯌꯨꯝꯒꯤ ꯃꯄꯨꯗꯣ ꯆꯥꯕ ꯀꯤꯖꯕ ꯃꯥꯜꯂꯦ ꯃꯤꯍꯧ ꯆꯪꯒꯗꯧꯕ ꯃꯥꯜꯂꯦ ꯍꯥꯏꯔꯒꯀꯣ ꯀꯗꯥꯏ ꯍꯦꯛꯇ ꯆꯥꯕꯤꯗꯦ ꯃꯣꯏ ꯌꯨꯝꯒꯤ ꯃꯤꯗꯨꯅ ꯑꯗꯨꯒ ꯂꯣꯏꯅ ꯇꯥꯔ ꯇꯥꯔꯦ ꯂꯝꯕꯤꯗ ꯑꯩꯈꯣꯏꯁꯨ ꯆꯥꯅꯤꯡꯉꯁꯨ ꯃꯤ ꯃꯤꯒꯤ ꯀ ꯄ꯭ꯔꯣꯞꯇꯤꯅꯦ ꯈꯜꯂꯒ ꯆꯥꯗꯕꯤ ꯑꯗꯨꯝ ꯌꯦꯡꯉꯦ ꯆꯠꯂꯦ
ꯄꯥꯝꯃꯣꯏꯗ ꯃꯣꯏꯗ ꯑꯗꯨꯝ ꯂꯧꯔꯒ ꯆꯥꯎ ꯌꯥꯗ꯭ꯔꯣ ꯃꯣꯏꯗ ꯃꯄꯨꯗꯁꯨ ꯍꯥꯏꯅꯔꯒ
ꯑꯁ ꯃꯣꯏ ꯁ꯭ꯋꯥꯏꯁꯦ ꯇꯥꯑꯝꯅꯤꯀꯣ ꯄꯦꯔꯥꯝꯗꯤ ꯍꯥꯏꯒꯠꯄ ꯀꯛꯆꯩ
ꯋꯥ ꯉꯥꯡꯅꯕ ꯅꯨꯡꯉꯥꯏꯇꯕ꯭ꯔꯥ
ꯅꯨꯡꯉꯥꯏꯇꯦꯕ ꯂꯝꯕꯤꯗꯨꯁꯨꯀꯣ ꯑ ꯂꯝꯕꯤꯗꯨꯁꯨ ꯑ ꯄꯤꯛꯇ꯭ꯔꯨ ꯄꯤꯛꯇ꯭ꯔꯨ ꯄꯤꯛꯄꯅꯤꯅ ꯄꯤꯛꯏꯀꯥꯟꯗꯨꯗ ꯋꯥꯟ ꯋꯦ ꯑꯣꯏꯒ ꯗ꯭ꯔꯥ ꯍꯥꯏꯔꯒ ꯇꯨꯍꯦꯕ ꯁꯤꯅꯦ ꯇꯨ ꯑꯣꯏꯕ꯭ꯔꯥ ꯈꯪꯉꯤꯀꯣ ꯅꯪꯅ ꯃꯊꯛꯇꯁꯨ ꯊꯧꯊꯔꯛꯄ ꯃꯈꯥꯗꯁꯨ ꯊꯧꯒꯠꯂꯛꯄ ꯑꯗꯨꯃꯥꯏꯅ ꯇꯧꯕꯅ ꯑꯩꯈꯣꯏ ꯂꯝꯕꯤ ꯐꯨꯠꯄꯥꯥꯠ ꯂꯩꯇ꯭ꯔꯔꯤꯅꯦ ꯑꯗꯨꯗꯤ ꯑꯩꯈꯣꯏꯗꯣ ꯐꯛ ꯍꯡꯅ ꯅꯞꯄ ꯅꯞꯄ ꯆꯠꯂꯤꯅꯦ
ꯎꯝ ꯑꯣ ꯂꯩꯕꯨꯗꯤ ꯅꯨꯡꯉꯥꯏꯕ ꯅꯠꯇ꯭ꯔꯣ
ꯂꯩꯕ꯭ꯔꯣ ꯑꯁ ꯂꯩꯕꯒꯤꯗꯤ ꯂꯥꯏꯔꯤꯛ ꯄꯥꯕꯒꯤ ꯍꯥꯏꯔꯤ ꯋꯦꯗꯔꯁꯦ ꯑꯍꯥ ꯑꯃꯨꯛꯇꯪ ꯄꯥꯕꯁ ꯂꯥꯏꯔꯤꯛ ꯑꯃꯒꯁꯦ ꯄꯨꯂꯞ ꯄꯥꯕꯁ ꯆꯪꯒꯦꯗ ꯋꯥꯠꯂꯦ ꯑꯩꯈꯣꯏꯅ ꯄꯥꯕꯤꯗꯕ ꯇꯨꯝꯕ ꯇꯨꯝꯕ ꯂꯩꯕ ꯑꯗꯨꯒꯤ ꯃꯤꯁꯤꯡꯁꯦ ꯂꯥꯏꯔꯤꯛ ꯊꯣꯏꯅꯀꯤ ꯄꯥꯟꯅꯅꯤꯡꯉꯥꯏꯒꯤ ꯁꯤꯗ ꯆꯪꯉ ꯀꯥꯟꯗ ꯑꯩ ꯄꯥꯟꯅꯕꯁꯨ ꯌꯥꯝ ꯌꯥꯎꯋꯦ
ꯎꯝ
ꯑꯗꯣ ꯈꯪꯦ ꯇꯨꯝꯕ ꯂꯩꯔꯝꯒꯅꯤ ꯃꯣꯏꯁꯨ ꯍꯥ ꯁꯤ ꯋꯦꯗꯔꯁꯤꯗ ꯀꯅꯥꯅꯕꯨ ꯂ ꯄꯥꯗꯣꯏꯅꯣ
ꯑꯗꯨꯅꯦ ꯅꯨꯡꯉꯥꯏꯔꯒ ꯂꯩꯒꯗꯕꯅꯤ ꯄꯨꯖꯤꯁꯤ
ꯊꯥꯏꯅꯉꯒꯤ ꯃꯇꯝꯗꯤ ꯅꯨꯡꯁꯤꯉꯗ ꯁꯝ ꯄꯨꯔꯒ ꯍꯥ ꯁꯤꯡꯁꯤꯡ ꯑꯥ ꯀꯗꯥꯏ ꯀꯗꯥꯏ ꯂꯝꯗꯒꯤꯅꯣ ꯄꯨꯔꯛꯑꯒ ꯌꯨꯝ ꯐꯥꯎ ꯇꯥꯅ ꯈꯣꯡ ꯆꯠꯇꯅ ꯑꯗꯨꯃꯥꯏꯅ ꯇꯧꯕ ꯎꯏꯅꯦ ꯋꯥꯡꯕ ꯉꯝꯗ꯭ꯔꯤꯁꯦ ꯑꯩꯈꯣꯏꯁꯦ
ꯑꯗꯨꯅꯦ ꯊꯕꯛ ꯌꯥꯝ ꯑꯉꯥꯡ ꯑꯣꯏꯔꯤꯉꯩꯗ
ꯁꯕꯒꯤꯅꯦ
ꯗꯤ ꯅꯨꯡꯉꯥꯏꯀꯣ ꯍꯪꯉꯣꯏꯒ ꯍꯪꯉꯣꯏꯒ ꯆꯥꯕ ꯐꯪꯈꯤꯠꯇꯣꯏꯅꯦꯍꯦꯛ
ꯑꯁ ꯅꯍꯥꯟ ꯅꯍꯥꯟꯃꯨꯛ ꯆꯥꯏ ꯑꯩꯗꯤ ꯌꯥꯝ ꯍꯥꯎꯋꯦ
ꯐꯩꯒꯟꯗꯣ ꯍꯥꯡꯒꯗꯧ ꯃꯥꯉꯦ
ꯑꯥꯎ
ꯊꯥꯔꯣꯏꯁꯨ ꯆꯥꯕ ꯐꯪꯗ꯭ꯔꯦ ꯁꯣꯏꯕꯨꯝꯁꯨ ꯍꯟꯗꯛꯇ ꯁꯣꯏꯕꯨꯝꯗꯣ ꯑꯗꯨꯁꯨ ꯍꯟꯗꯛꯇ ꯅꯧ ꯅꯧ ꯊꯣꯛꯂꯛꯄꯗꯣ ꯀꯩꯅꯣ ꯍꯪꯒꯥꯝ ꯃꯍꯤꯒ ꯇꯧꯔꯒ ꯆꯥꯕ ꯐꯥꯎꯗꯧꯕ ꯃꯥꯜꯂꯩ ꯑꯩꯈꯣꯏ ꯅꯣꯡꯃ ꯆꯥꯞꯇꯨ ꯌꯨꯝ ꯃ ꯃꯇ ꯏꯃꯥꯟ ꯅꯕꯤ ꯃꯌꯥꯝ ꯑꯃꯒ ꯄꯨꯜꯂꯒ
ꯑꯗꯣ ꯁ꯭ꯋꯥꯏꯗ ꯑꯗꯨꯝ ꯚꯤꯖꯤꯇꯦꯕꯜꯁꯀꯨꯝꯕꯗꯣ ꯑꯗꯨꯝ ꯃꯅꯥ ꯃꯁꯤꯡꯗ ꯑꯗꯨꯝ ꯐꯖꯅ ꯐꯪꯕ꯭ꯔꯥ
ꯐꯪꯉꯦ ꯑꯗꯣ ꯂꯦꯛꯇꯁ ꯃꯅꯥ ꯄꯥꯝꯕꯤ ꯑꯃꯗ ꯂꯨꯄꯥ ꯅꯤꯐꯨ
ꯑꯂꯍ ꯌꯥꯝ ꯇꯥꯡꯉꯤꯅ
ꯀ‌ꯦꯕꯁ ꯑ ꯀꯥꯏꯀꯦ
ꯀꯔꯤꯔꯥ ꯅꯪ ꯍꯥꯏꯒ‌ꯦ ꯇꯧꯕꯗ‌ꫭ
ꯀ‌ꯦꯕꯁꯇꫭ ꯀꯔꯤ ꯀꯧꯒꯦ
ꯀꯦꯕꯦꯁ ꯀꯣꯕꯤ ꯀꯣꯕꯤ
ꯀꯣꯕꯤꯗꯨꯅ ꯍꯥ ꯄꯤꯛꯇꯔꯨ ꯄꯤꯛꯑꯒ ꯂꯨꯄꯥ ꯀꯨꯟ ꯍꯥꯏꯖꯤꯜꯂꯛꯑꯅꯤ
ꯑꯃꯈꯛꯇꯪꯗꯨꯗ ꯄꯤꯛꯑꯦ ꯈꯨꯕꯥꯛꯃꯨꯛ ꯄꯤꯛꯑꯦ ꯑꯗꯨ ꯂꯨꯄꯥ ꯀꯨꯟ ꯍꯥꯏꯁꯤꯜ ꯂꯥꯛ
ꯑ ꯁꯤ ꯌꯥꯝ ꯇꯥꯡꯉꯤꯅ ꯁꯤꯂꯣꯡꯗꯗꯤ ꯄꯣꯠ ꯌꯥꯝꯅ
ꯑꯗꯨꯅꯦ ꯂꯨꯄꯥ ꯌ‌ꯥꯡꯈꯩꯅ ꯑꫭꯛꯇ‌ꯦ ꯂꯨꯄꯥ ꯌꯥꯡꯈꯩꯅ ꯆꯥꯕ ꯐꯪꯕ ꯀꯩꯁꯨ ꯅꯪ ꯐꯪꯉꯣꯏꯌꯦ ꯀꯩꯝꯇ ꯑꯗꯨ ꯂꯝ ꯀꯣꯏꯐꯝꯗꯤ ꯌꯥꯝ ꯂꯩꯌꯦꯕꯀꯣ ꯂꯝ ꯀꯣꯏꯐꯝ ꯃꯌꯥꯝ ꯂꯩ ꯑꯗꯒꯤ ꯇꯦꯛꯁꯤ ꯕꯔꯥ ꯈꯔ ꯆꯥꯎꯔꯅꯤ ꯑꯗꯩ ꯇꯦꯛꯁꯤ ꯇꯣꯡ ꯅꯠꯇꯕ ꯀꯥꯡꯒꯨꯗꯨꯗꯤ ꯑꯗꯨꯝ ꯑꯣꯔ ꯑꯣꯔ ꯆꯠꯂꯅꯤ ꯄ꯭ꯂꯥꯁꯇꯤꯛ ꯑꯃꯥꯃꯝ ꯄꯥꯏ ꯇꯥꯔꯦ
ꯄꯩꯁꯥ ꯂꯩꯇ꯭ꯔꯗꯤ ꯀꯣꯏꯕꯁꯨ ꯆꯠꯄ ꯌꯥꯗꯕ
ꯀꯣꯏꯕ ꯆꯠꯅꯤꯡꯉꯁꯨ ꯇꯦꯛꯁꯤꯗꯣ ꯇꯣꯡꯅꯤꯡꯗ꯭ꯔꯗꯤ ꯀꯩ ꯍꯥꯏꯅꯤ ꯐꯣꯟꯗ ꯑꯗꯨꯝ ꯌꯦꯡ ꯇꯥꯕꯅꯤꯅ‌ꯦ ꯁꯥꯔꯁ ꯇꯧꯔꯒ
ꯎꯝ
ꯑꯁ ꯂꯩꯔꯒ ꯆꯥꯖꯕꯁꯦ ꯌꯥꯝ ꯃꯥꯡꯉꯦꯕꯀꯣ ꯑꯩꯈꯣꯏ ꯏꯁꯥ ꯏꯇꯣꯝꯇ ꯑꯩꯈꯣꯏ ꯏꯁꯥ ꯏꯇꯣꯝꯇ ꯈꯔ ꯁꯦꯝꯖꯤꯟ ꯁꯥꯖꯤꯟ ꯇꯧꯔꯒꯀꯣ
ꯎꯝ
ꯑꯗꯨꯃꯥꯏꯅ ꯇꯥꯎꯕꯅꯥ ꯍ‌ꯦꯟꯅ ꯐꯩꯌꯦ
ꯌꯨꯝꯗ ꯍꯧꯔꯒ ꯑꯗꯨꯝ ꯆꯥꯕꯗꯁꯨ ꯅꯨꯡꯉꯥꯏꯕꯅꯦ
ꯌꯨꯝꯗ ꯍꯧꯔ ꯆꯥꯕꯅ ꯈ꯭ꯋꯥꯢ ꯕꯦꯁꯅꯤ
ꯈꯪꯗ꯭ꯔꯦ ꯄꯨꯟꯁꯤꯁꯦ ꯌꯥꯝ ꯋꯥꯔꯦ ꯄꯩꯁꯥꯅꯥ ꯂꯩꯇꯕꯅꯤ
ꯄꯩꯁꯥ ꯂꯩꯅꯗꯕ ꯉꯥꯛꯇ ꯑꯣꯏꯔꯝꯅꯤ ꯍꯧꯖꯤꯛꯇꯤ ꯊꯕꯛ ꯁꯨꯕ꯭ꯔꯥ ꯍꯥꯏꯔꯁꯨ ꯁꯨꯗꯦ ꯑꯩꯈꯣꯏꯗꯤ ꯅꯠꯇ꯭ꯔꯥ ꯃꯁꯥ ꯃꯁꯥꯒꯤ ꯀꯩ ꯀꯩꯅꯣ ꯅꯪꯅ ꯍꯣꯠꯅꯔꯤꯕꯅꯤꯅ ꯍꫭ ꯄꯩꯁꯥ ꯇꯥꯟꯁꯦ ꯍꯥꯏꯔꯤ ꯌꯥꯝ ꯂꯥꯛꯑꯦꯀꯣ ꯇꯥꯟꯐꯝ ꯇꯥꯟꯐꯝ ꯉꯥꯛꯇꯅꯦ ꯄꯩꯁꯥ ꯇꯥꯟꯕ ꯍꯥꯏꯁꯦ ꯑꯗꯨꯕꯨ ꯎ ꯃꯇꯥꯡ ꯃꯇꯝ ꯍ ꯑꯩꯈꯣꯏꯁꯨ ꯑꯩꯈꯣꯏꯅ ꯍꯣꯠꯅꯅꯤꯡꯕ ꯃꯇꯝꯁꯦ ꯍꯦꯟꯗꯣꯛꯈ꯭ꯔꯗꯤ ꯃꯇꯝꯁꯦ ꯆꯍꯤ ꯍꯦꯟꯗꯣꯛꯈ꯭ꯔꯗꯤ ꯌꯥꯗꯦꯗꯅ ꯑꯃꯨꯛ ꯍꯣꯠꯅꯒꯦ ꯍꯥꯏꯔꯁꯨ
ꯎ
ꯑꯗꯨꯅ ꯍꯧꯖꯤꯛ ꯍꯣꯠꯅꯍꯧꯕ ꯌꯥꯕ ꯆꯍꯤꯁꯤꯗ ꯍꯣꯠꯅꯍꯧꯔꯒ ꯍꯌꯦꯡ ꯇꯥꯟꯕ ꯌꯥꯕ ꯌꯥꯗ ꯌꯥꯗ꯭ꯔꯒꯅ ꯇꯥꯟ ꯂꯣꯏꯔ ꯀꯩꯅꫭ ꯅꯠꯇ꯭ꯔꯥ
ꯑꯗꯨꯗ
ꯋꯥꯈꯜ ꯆꯥꯎꯊꯣꯛ ꯆꯥꯎꯊꯣꯛꯅ ꯍꯤꯡꯕ ꯇꯝꯒꯗꯝꯅꯤ ꯏꯕꯅꯤꯅꯥ ꯑꯥ ꯀꯩꯅꯣ ꯆꯤꯡ ꯃꯊꯛꯇꯒ ꯐꯝꯃꯒ ꯑꯗꯨꯝ ꯋꯥꯔꯤ ꯁꯥꯕꯗꯣ ꯒꯥꯔꯤ ꯒꯥꯔꯤ ꯂꯥꯛꯄꯁꯤꯡꯗꯣ
ꯅꯨꯡꯁꯤꯗ꯭ꯔꯣ ꯑꯩꯗꯤ ꯑꯗꯨꯝ ꯃꯇꯪꯗꫭ ꯀꯥꯎꯗꯤ ꯑꯗꯨꯝ ꯅꯤꯡꯁꯤꯡꯉꯦ ꯅꯤ
ꯑꯣ ꯈꯪꯗꯦꯗ
ꯃꯦꯃꯣꯔꯤ ꯉꯥꯛꯇꯅꯤꯗ
ꯅꯨꯡꯁꯤꯍꯦ ꯑꯩ ꯋꯥꯔꯤ ꯁꯥꯔꯏ ꯋꯥꯈꯜ ꯈꯔ ꯆꯥꯊꯣꯛꯄ꯭ꯔꯥ ꯑ ꯁꯥꯥꯅꯤ ꯋꯥꯈꯜ ꯄꯤꯛꯄ꯭ꯔ ꯀꯩꯅꯣꯝ ꯇꯧ
ꯎꯝ
ꯑꯩꯅ ꯑꯗꯨꯝ ꯀꯃꯥꯏꯅ ꯇꯧꯔꯒ ꯏꯅꯥ ꯈꯨꯟꯒꯅꯤ ꯀꯃꯥꯏꯅ ꯇꯧꯔ ꯄꯩꯁꯥ ꯄꯥꯏꯅꯤ ꯑꯗꯨꯝ ꯁꯥ ꯂꯩꯕ ꯋꯥꯔꯤꯁꯦ ꯑꯦ ꯈꯜꯕ
ꯄꯥꯗ꯭ꯔꯗꯤ ꯎꯄꯥꯢ ꯂꯩꯇ꯭ꯔꯦ ꯑ
ꯑꯗꯣ ꯍꯧꯖꯤꯛꯅꯦ ꯂꯥꯏꯔꯤꯛ ꯄꯥꯗ꯭ꯔꯤꯁꯨꯅꯦ ꯑꯗꯨꯝ ꯇ꯭ꯔꯦꯅꯤꯡ ꯃꯌꯥꯝꯅ ꯏꯗꯅ
ꯑꯗꯨ
ꯏꯁꯀꯤꯜ ꯇ꯭ꯔꯦꯅꯤꯡ ꯃꯌꯥꯝ ꯂꯩꯕꯗꯣ ꯀꯧꯁꯨ ꯌꯥꯎꯁꯜꯂꯣ ꯀꯩꯁꯨ ꯌꯥꯎꯋꯦ ꯈꯜꯂꯤꯅꯦ ꯍꯥꯏꯗꯤ ꯃꯅꯦ ꯎ ꯐꯩꯌꯦ ꯑꯇꯨꯅ ꯍꯤꯡꯉꯅꯤꯑ ꯏꯁꯀꯤꯜ ꯇ꯭ꯔꯦꯅꯤꯡ ꯃꯌꯥꯝ ꯍꯥꯏꯖꯩ ꯐꯣꯔ ꯑꯦꯛꯖꯥꯝꯄꯜ ꯅꯪꯁꯦ ꯀꯩꯅꯣꯒꯨꯝꯕꯗ ꯌꯥꯎꯁꯤꯜꯂꯣ ꯏꯚꯦꯟ ꯃꯦꯅꯦꯖꯃꯦꯟꯒꯨꯝꯕꯗ ꯊꯤꯌꯣ ꯑꯣꯔꯒꯅꯥꯏꯖꯦꯁꯟ ꯀꯔꯝ ꯀꯔꯝꯕ ꯃꯐꯝꯗ